ꯑꫭ ꯇꯥꯏꯔꫭ
ꯑꯣ ꯇꯥꯏ ꯇꯥꯏ ꯅꯣꯏ ꯑꯩꯉꯣꯟꯗꯁꯨ ꯍꯩꯅꯎ ꯂꯩꯕ꯭ꯔꯣ
ꯍꯣꯏ ꯍꯣꯏ ꯍꯩꯅꯎ ꯌꯥꯝ ꯂꯥꯏꯅꯦ ꯑꯩꯈꯣꯏ ꯀꯣꯂꯦꯖꯇꯗꯤ
ꯑꯣ ꯀꯣꯂꯦꯖꯗꯀ ꯑꯣ ꯑꯣ ꯑꯗꯨ ꯐ꯭ꯔꯤꯗ ꯆꯥꯕ ꯌꯥꯕ꯭ꯔꯥ
ꯍꯣꯏ ꯀꯣꯂꯦꯖꯇꯗꯤ ꯑꯁ ꯍꯩꯅꯎꯒꯨꯝꯕꯗꯤ ꯌꯥꯝ ꯂꯩꯌꯦ ꯐ꯭ꯔꯤꯗ ꯍꯣꯏ ꯍꯩꯅꯎ ꯌꯥꯝ ꯄꯥꯜꯂꯦ
ꯑꯣ ꯌꯥꯝ ꯐꯩ ꯑꯗꯨꯗꯤ
ꯅꯪꯒꯤ ꯌꯨꯝꯗꯗꯤ
ꯎꯝ ꯑꯩꯒꯤ ꯌꯨꯝꯗ ꯑꯁꯤ ꯑꯥ ꯑꯩꯅ ꯍꯧꯖꯤꯛ ꯂꯩꯔꯤꯁꯦ ꯑꯩꯒꯤ ꯑꯌꯥꯝꯕꯒꯤ ꯀꯣꯇꯔꯅꯦꯕ ꯑꯌꯥꯝꯕꯒꯤ ꯀꯣꯇꯔ ꯑꯗꯨ ꯃꯥ ꯑꯁꯤꯗꯁꯨ ꯍꯩꯅꯎ ꯌꯥꯝ ꯂꯩꯕ ꯍꯩꯅꯎ ꯌꯥꯝ ꯄꯥꯟꯕꯅꯦ ꯍꯣꯏ ꯍꯩꯅꯧꯒꯤ ꯇ꯭ꯔꯤꯗꯣ ꯃꯉꯥ ꯂꯩꯕ ꯑꯗꯨꯏ ꯑꯩꯈꯣꯏꯒꯤꯅ ꯍꯥꯟꯅ ꯑꯁꯤ ꯃꯨꯟꯕꯀꯣ ꯑꯗꯨꯒꯤ ꯍꯧꯖꯤꯛꯀꯥꯟꯁꯦ ꯂꯣꯏꯒꯗꯧꯔꯤꯅꯤ ꯅꯨꯡꯁꯤꯕꯗꯨꯒ ꯂꯣꯏꯒꯗꯧꯔꯦ ꯑꯩ ꯆꯥꯅꯤꯡꯉꯥꯏ ꯂꯩꯇ꯭ꯔꯦ ꯃꯤ ꯌꯥꯝꯅꯁꯨ ꯆꯥꯕꯀꯣ
ꯑꯥꯎ
ꯅꯈꯣꯏꯒꯤ ꯃꯤ ꯌꯥꯝꯕꯅꯤꯅ ꯑꯗꯥꯁꯨ ꯂꯥꯛ ꯑꯦ ꯑꯩꯈꯣꯏꯒꯤ ꯍꯣꯁꯇꯦꯜꯗ ꯂꯩꯕꯁꯤꯡ
ꯑꯣ ꯐꯩꯌꯦ ꯐꯩꯌꯦ
ꯃꯤꯁꯈꯣꯏ ꯑꯗꯨꯝ ꯂꯧꯔꯒ ꯆꯥꯕꯒꯤ ꯍꯧꯖꯤꯛꯇꯤ ꯂꯣꯏꯒꯗꯧꯔꯤꯦ
ꯁꯤꯁꯇꯔ ꯅꯪ ꯑꯗꯨ ꯃꯥꯁꯇꯔ ꯂꯣꯏꯔꯒ ꯅꯪꯗꯤ ꯑꯣꯖꯥꯒꯨꯝꯕꯗꯤ ꯇꯧꯅꯤꯡꯗ꯭ꯔꯥ
ꯑꯗꯨ ꯑꯣꯖꯥꯒꯨꯝꯕꯗꯤ ꯑꯗꯨꯝ ꯇꯧꯗꯦ ꯇꯧꯋꯦ ꯍꯧꯖꯤꯛ ꯎꯝ ꯎꯝ ꯍꯧꯖꯤꯛ ꯍꯧꯖꯤꯛꯇꯤ ꯇꯧꯔꯤꯦ ꯍꯧꯖꯤꯛ ꯍꯧꯖꯤꯛ ꯑꯩꯅ ꯇꯜ ꯍꯔ ꯂꯩꯕ ꯀꯣ
ꯑꯣ ꯅꯪ ꯑꯗꯨꯗꯤ ꯕꯤ ꯑꯦꯗꯤ ꯂꯣꯏꯔꯣ
ꯍ ꯕꯤ ꯑꯦ ꯇꯧꯗꯦ
ꯕꯤ ꯑꯦꯠ ꯇꯧꯗ꯭ꯔꯤꯀꯣ ꯑꯁ ꯕꯤ ꯑꯦꯠ ꯧꯔ ꯇꯧꯔꯗꯤ ꯈꯔ ꯐꯩꯅꯤ ꯑꯗꯨ ꯊꯕꯛ ꯌꯥꯝ ꯀꯅꯤꯀꯣ ꯑꯗꯨ
ꯑꯥ ꯍꯣꯏ ꯑꯩꯅ ꯅꯦꯠ ꯊꯥꯔꯒ ꯊꯣꯛꯇ꯭ꯔꯗꯤꯀꯣ
ꯑꯣ
ꯑꯗꯨꯒꯨꯝꯕꯁꯨ ꯈꯟꯕ ꯌꯥꯏ ꯐ꯭ꯌꯨꯆꯔꯗ ꯍꯧꯖꯤꯛꯇꯤ ꯎꯝ ꯀꯔꯤꯅꯣ ꯃꯇꯝ ꯈꯔ ꯂꯩꯔꯒ ꯇꯧꯒꯦ ꯍꯥꯏꯅ ꯑꯩꯅ ꯀꯣꯟꯅ ꯇꯧꯒꯦ ꯍꯥꯏꯔꯒ ꯑꯗꯨꯝ ꯂꯩꯕꯅꯤ ꯃꯣꯏ ꯅꯪ ꯅꯪꯒꯤ ꯀꯔꯤꯅꯣ ꯈꯨꯜꯗꯤ ꯑꯥ ꯆꯤꯡꯗ ꯂꯩꯔ ꯅꯤ ꯀꯣ ꯅꯪꯁꯨꯀꯣ
ꯍꯣꯏ ꯈꯨꯟꯗꯗꯤ ꯀꯕꯨꯝ ꯈꯄꯨꯝ
ꯑꯁ ꯁꯤꯒꯨꯝꯕ ꯍꯥꯏꯕ ꯌꯥꯗꯦꯗ
ꯑꯣ
ꯃꯀ ꯑꯩ ꯏ ꯅꯅꯦ ꯁꯗꯤ ꯎꯝ
ꯃꯥꯅꯦ ꯃꯥꯅꯦ
ꯍꯣꯏ ꯅꯪꯒꯤ ꯃꯤꯡ ꯌꯦꯡꯂꯡꯒ ꯑꯩꯁꯨ ꯈꯪꯈ꯭ꯔꯦꯕ ꯍꯥꯏꯕꯗꯤ ꯑꯩꯒꯤ ꯐ꯭ꯔꯦꯟꯁꯤꯡꯁꯦ
ꯑꯣ
ꯑ ꯑꯥꯗ ꯌꯥꯝ ꯑꯗꯨꯝ ꯂꯩꯕꯅꯦꯕꯀꯣ ꯅꯪꯅ ꯍꯥꯏꯕ ꯃ ꯐꯥꯝꯗ ꯅꯪꯒꯤ ꯑꯁꯤ ꯂꯥꯁ ꯅꯦꯝꯗꯣ
ꯎꯝ
ꯃꯣꯏꯁꯨ ꯌꯥꯝ ꯂꯩꯕꯒꯤ ꯑꯩꯅ ꯅꯪꯉꯣꯟꯗ ꯀꯟꯐꯥꯔꯝ ꯇꯧꯅꯤꯡꯕꯅꯤꯗ
ꯑꯣ ꯁꯇꯥꯥꯔ ꯅꯪ ꯅꯪꯒꯤꯗꯤ
ꯍꯩꯒꯗꯗꯤ ꯑ ꯑꯗ ꯑ ꯑ ꯌꯥꯝ ꯆꯠꯅꯕꯗꯣ
ꯅꯪꯒꯤ ꯑꯦꯛꯁꯦꯟꯗꯒꯤ ꯈꯪꯉꯦꯕ ꯑꯩꯁꯨ
ꯑꯣ ꯑꯗꯨꯗ ꯅꯪ ꯈ ꯅꯪ ꯈꯪꯕꯁꯦ ꯆꯨꯝꯗꯤ ꯆꯨꯝꯒꯦꯔꯥꯀꯣ
ꯎꯝ ꯑꯩꯁꯨ ꯑꯗꯨ ꯑꯗꯨ ꯃꯐꯝꯗꯀꯣ ꯑꯩꯁꯨ ꯍꯥꯏ ꯁ꯭ꯀꯨꯜꯗꯤ ꯇꯝꯂꯑꯦ ꯑꯥ ꯆꯍꯤꯍꯤ ꯆꯍꯤ ꯏꯠ ꯁꯨꯔꯦ ꯑꯩꯗꯣ ꯀ꯭ꯂꯥꯁ ꯁꯤꯛꯁꯇꯒꯤ ꯍꯧꯔꯒ
ꯑꯣ ꯀ꯭ꯂꯥꯁ ꯇꯦꯟ ꯐꯥꯎꯕ
ꯇꯨꯋꯌꯦꯜꯞ
ꯑꯣ ꯑꯣ
ꯀꯦ ꯐ ꯇꯦ ꯐꯕꯤ ꯇꯃꯕ
ꯑꯣ ꯑꯣ
ꯎꯝ
ꯑꯗꯨꯗꯤ ꯑꯩꯈꯣꯏꯒꯤ ꯃꯤꯁꯤꯡꯕꯨ ꯌꯥꯝ ꯈꯪꯅꯒꯅꯤ ꯅꯪ
ꯍꯣꯏ ꯌꯥꯝ ꯈꯪꯉꯦ꯫
ꯀꯔꯤꯒꯤ ꯕꯦꯠꯁꯔꯥ ꯅꯪꯗꯣ ꯀ꯭ꯂꯥꯁ ꯇꯦꯟ ꯀ꯭ꯂꯥꯁ ꯇꯨꯌꯦꯜꯞꯇꯣ
ꯀ꯭ꯂꯥꯁ ꯇꯨ꯭ꯋꯦꯟ ꯇ꯭ꯋꯦꯟꯇꯤ ꯇ ꯇ꯭ꯋꯦꯟꯇꯤ ꯇ꯭ꯋꯦꯟꯇꯤ ꯊ꯭ꯔꯤ꯫
ꯑꯣ ꯑꯆꯥ ꯑꯆꯥ ꯑꯆꯥ ꯇ꯭ꯋꯦꯟꯇꯤ ꯇ꯭ꯋꯦꯟꯇꯤ ꯊ꯭ꯔꯤꯗꯤ ꯑꯗꯨ ꯀꯨꯏꯗꯦ ꯀꯨꯗ꯭ꯔꯤꯀꯣ
ꯑ ꯀꯣꯏꯗꯔꯤ꯫ ꯑꯉꯥꯡ ꯑꯣꯏꯔꯤꯗ ꯑꯩꯈꯣꯏꯗꯤ꯫
ꯑꯥ ꯍꯣꯏ ꯑꯉꯥꯡ ꯑꯣꯏꯔꯤꯌꯦ ꯑꯉꯥꯡ ꯅꯪꯁꯦ ꯑꯉꯥꯡ ꯑꯣꯏꯔꯁꯨ ꯋꯥꯔꯤ ꯁꯥꯕ ꯌꯥꯝ ꯅꯨꯡꯉꯥꯏꯗ
ꯑ ꯐꯅꯦ ꯑꯗꯨꯗꯤ ꯑꯗꯨꯕꯨ
ꯅꯪ ꯅꯪꯒꯤ ꯈꯨꯟꯒꯤ ꯋꯥꯔꯤ ꯂꯤꯌꯣ ꯇꯥꯅꯤꯡꯉꯦ꯫
ꯀꯣꯏ ꯈꯨꯨꯟꯋꯥꯔꯤ ꯑꯁ
ꯎꯝ
ꯂꯩꯇꯤꯗ ꯅꯪꯒꯤ ꯍꯥꯏꯌꯅꯦ꯫
ꯎꯝ
ꯍꯣꯏ ꯈꯨꯟꯗꯤ ꯋꯥꯔꯤ ꯌꯥꯝ ꯂꯩꯇꯦ꯫ ꯑꯩꯈꯣꯏ ꯈꯨꯟꯗꯤ ꯇꯝꯄꯥꯛꯅꯦ ꯆꯦ
ꯎꯝ
ꯄꯥꯒꯨꯟꯕꯅꯤ ꯗꯗꯨꯀꯂꯔ ꯋꯥꯔꯤ ꯁꯥꯕꯁꯦ ꯑꯩ ꯍꯩꯇꯦ ꯑꯩꯗꯤ ꯑꯩꯗꯤ
ꯅꯨꯄꯤꯗꯤ ꯊꯤꯕ꯭ꯔꯣ
ꯀꯗꯥꯏꯗꯒꯤꯔ ꯅꯨꯄꯤꯒꯨꯝꯕꯅꯤ ꯅꯨꯄꯤ ꯅꯨꯄꯤꯒꯨꯝꯕꯗꯤ ꯀꯣ ꯇꯧ ꯀꯣꯜ ꯇꯧꯗ꯭ꯔꯗꯤ ꯀꯣꯜ ꯇꯧꯗꯕꯒꯤꯅꯤ ꯑꯗꯨ ꯄꯥꯈꯠꯜꯂꯤ ꯅꯪ ꯅꯪꯉꯣꯟꯗ ꯐꯥꯎ ꯑꯩ ꯄꯥꯈꯠꯜꯂꯤ ꯍꯧꯖꯤꯛ
ꯍꯥꯏ ꯍꯥꯏ ꯊꯥꯖꯗꯕꯗꯣ
ꯁꯌꯦꯡꯅꯦ ꯀꯩꯅꯣ ꯄꯥꯈꯜ ꯂꯩꯕ
ꯑꯩꯈꯣꯏꯗꯤ꯫ ꯀꯩꯅꯣ ꯀ꯭ꯂꯥꯁ ꯏꯂꯚꯦꯟ ꯇꯨꯌꯦꯦꯜꯐꯇ ꯍꯧꯔꯕꯅꯤꯅꯦ꯫
ꯑꯣ ꯐꯩꯅꯦ꯫
ꯅꯣꯏꯁꯨ ꯍꯥꯎꯕ ꯑꯣꯏꯔꯝꯅ
ꯇꯧꯗꯣꯏꯅꯤ ꯇꯧꯗꯣꯏꯅꯤ
ꯅꯪꯁꯨ ꯍꯧꯔꯝꯕ ꯌꯥꯏꯕ
ꯑ ꯑꯩꯈꯣꯏꯗꯤ ꯑꯩꯈꯣꯏꯗꯤ ꯋꯥꯠꯂꯤꯍꯦ ꯀꯩꯅꯣ ꯅꯪ ꯅꯪ ꯅꯪꯒꯤ ꯊꯥꯎ ꯂꯨꯍꯣꯡꯗ꯭ꯔꯤꯕꯣ ꯅꯪꯒꯤ ꯆꯍꯤ ꯀꯌꯥ ꯁꯨꯔꯦ ꯑꯗꯨꯗꯤ
ꯍꯩꯕ ꯌꯥꯗꯤꯅꯦ ꯅꯪꯕꯣ
ꯑꯣ ꯑꯣ ꯑꯗꯨꯒꯨꯝꯕ ꯑꯗꯨꯒꯨꯝꯕꯁꯨ ꯍꯥꯏꯕ ꯌꯥꯅꯤꯀꯣ ꯑꯠꯆꯥ ꯑꯠꯆꯥ ꯑꯠ ꯍꯥꯏ ꯑꯩ ꯈꯪꯉꯦ ꯈꯪꯉꯦ꯫ ꯐꯩꯌꯦ ꯐꯩꯌꯦ ꯃꯤ ꯌꯥꯝ ꯅꫭꯛꯅꯤꯡꯉꯦ꯫
ꯎꯝ ꯅꯪꯒꯤ ꯀꯣꯂꯦꯖꯁꯦ ꯑꯩ ꯒꯦꯁ ꯇꯧꯔꯒ ꯈꯪ ꯈꯔꯦ꯫ ꯗꯤꯏꯗ ꯆꯉꯦ ꯀꯣ꯫ ꯗꯤꯏꯗ ꯆꯉꯦꯀꫭ ꯗꯤꯏꯗ꯫
ꯗꯤꯏ ꯅꯠꯇꯦ ꯃꯥꯟꯗꯦ꯫ ꯍꯣꯏ ꯑꯩꯈꯣꯏ ꯑꯩꯈꯣꯏ ꯑꯩꯈꯣꯏ ꯁꯤ ꯑꯦꯝꯒꯤ ꯈꯨꯟꯗꯅꯦ ꯀꯩꯅꯣ ꯂꯩꯀꯥꯏꯗꯅꯦ꯫
ꯑꯣ ꯎꯝ
ꯈꯪꯉꯤꯀꯣ
ꯎꯝ ꯎꯝ
ꯎꯝ ꯑꯩꯈꯣꯏ ꯁꯤ ꯑꯦꯝꯒꯤ ꯂꯩꯀꯥꯏꯗꯅꯤ
ꯎꯝ ꯎꯝ
ꯑꯗꯨ ꯈꯪꯉꯤꯀꯣ
ꯎꯝ
ꯎꯝ ꯑꯗꯨ ꯑꯗꯨꯗꯅꯤꯦ
ꯎꯝ ꯐꯥꯏ ꯐꯥꯏ ꯑꯗꯨ ꯀꯔꯤ ꯏꯟꯁꯥꯡ ꯆꯥꯒꯦ ꯉꯁꯤꯗꯤ
ꯑꯩꯣꯏ ꯆꯥꯛꯆꯗ꯭ꯔꯤ
ꯃꯣꯔꯅꯤꯡꯗ
ꯃꯣꯔꯅꯤꯡ ꯍꯍꯣꯏ ꯃꯣꯔꯅꯤꯡꯗꯤ ꯆꯥꯛꯑ ꯌꯥꯝ ꯀꯨꯏꯔꯤꯗ ꯑꯗꯨꯗꯤ
ꯑꯣ ꯑꯗꯨ ꯀꯔꯤ ꯏꯟꯁꯥꯡ ꯆꯥꯕꯅꯣ
ꯑꯩꯈꯣꯏꯗꯤ ꯍꯪꯒꯥꯝ ꯆꯥꯏ
ꯍꯪꯒꯥꯝ
ꯌꯦꯁ
ꯑꯣ ꯑꯣ ꯍꯅꯦ ꯍꯪꯒꯥꯝꯁꯨ
ꯎꯝ ꯑꯩꯒꯤ ꯐꯦꯕꯣꯔꯥꯏꯠꯅꯤ ꯀꯩꯅꯣ
ꯎꯝ
ꯅꯪꯗꯤ
ꯑꯩꯁꯨ ꯍꯪꯒꯥꯝ ꯆꯝꯐꯨꯠ ꯆꯥꯏ ꯑꯗꯨꯒ ꯑ ꯗꯥꯜ ꯗꯥꯜ ꯑꯗꯨꯒ ꯉꯥ ꯆ
ꯑꯣ ꯌꯥꯝ ꯆꯞ ꯃꯥꯟꯅꯏꯅꯦ ꯀꯩꯅꯣ
ꯎꯝ ꯑꯩꯈꯣꯏꯁꯨ ꯃꯤ ꯑꯃꯒꯤ ꯑꯗꯨꯝ ꯌꯥꯝ ꯌꯥꯝ ꯆꯥ
ꯎꯝ ꯐꯩꯌꯦ ꯐꯩꯌꯦ ꯅꯪ ꯎꯝ ꯑꯩꯗꯤ ꯑꯩꯒꯤ ꯑꯩꯒꯤ ꯑꯪꯀꯜ ꯏꯅꯦ ꯑꯩꯒꯤ ꯕ꯭ꯔꯗꯔꯁꯤꯡꯁꯨ ꯂꯩꯌꯦ
ꯑ ꯎ
ꯑꯗꯨꯗꯒꯤꯗꯤ
ꯎꯝ ꯎ
ꯑꯩꯈꯣꯏ ꯑꯩꯈꯣꯏꯒꯤ ꯑꯩꯈꯣꯏ ꯑꯩꯈꯣꯏ ꯑꯩꯈꯣꯏ ꯑꯩꯈꯣꯏꯔꯣꯡꯃꯩꯒꯤ ꯈꯨꯟꯗꯅꯤꯗ
ꯑ ꯑꯥ ꯈꯪꯉꯦ ꯈꯪꯉꯦ
ꯑꯣ
ꯍꯣꯁꯇꯦꯜꯁꯨ ꯂꯩꯌꯦ ꯑꯗꯨ ꯔꯣꯝꯗ ꯍꯥꯀꯣ
ꯎꯝ ꯍꯣꯁꯇꯦꯜ ꯂꯩꯌꯦ ꯑꯩ ꯎꯝ
ꯑꯩ ꯑꯩꯅ ꯑꯩꯒꯤ ꯅꯦꯐ꯭ꯤꯌꯨꯗꯕꯨ ꯊꯝꯅꯦ ꯑꯗꯨ ꯍꯣꯁꯇꯦꯜꯗ ꯅꯥꯍꯟ ꯂꯥꯛꯑꯦ ꯑꯩꯈꯣꯏ ꯃꯥꯕꯨ ꯗ꯭ꯔꯣꯞ ꯇꯧꯅꯤꯡꯉꯀꯣ
ꯑꯣ ꯍꯣꯏ ꯑꯩꯈꯣꯏ ꯀꯣꯂꯦꯖꯁꯨ ꯌꯥꯝ ꯐꯩꯕꯅꯤ
ꯑꯥ ꯎꯝ
ꯈꯪꯅꯤꯂ
ꯃꯥꯗꯤ ꯀ꯭ꯂꯥꯁ ꯇꯨꯑꯕꯅꯦ
ꯑꯣ ꯄꯥꯁ ꯑꯥꯎꯠ ꯄꯥꯁ ꯑꯥꯎꯠ ꯑꯥꯎ ꯄꯥꯁ ꯑꯥꯎꯠ ꯈꯛꯇ
ꯄꯥꯁ ꯑꯥꯎꯠ ꯅꯠꯇꯦ ꯀ꯭ꯂꯥꯁ ꯇꯨꯋꯦꯜꯕ ꯇꯥꯔꯤꯑꯕ ꯎꯝ
ꯍꯣꯏ ꯑꯩꯈꯣꯏ ꯀꯣꯂꯦꯖꯇ ꯇꯝꯗꯣꯏꯔꯣ
ꯌꯥꯣꯏ ꯀꯣꯂꯖ ꯅ ꯇ ꯁ꯭ꯀꯨꯜꯅꯦ ꯃ
ꯑꯣ ꯑꯣ ꯑꯣ ꯑꯩ ꯈꯟꯕꯗꯤ ꯑꯩꯈꯣꯏ ꯑꯇꯣꯞꯄꯁꯨ ꯂꯩꯕ ꯇꯦꯟ ꯇꯦꯟ ꯂꯣꯏꯔꯁꯨ ꯑꯩꯈꯣꯏ ꯀꯣꯂꯦꯖꯇ ꯇꯝꯕ ꯌꯥꯥꯏꯕ ꯇꯦꯛꯅꯤꯀꯜꯒꯨꯝꯕꯀꯣ
ꯑ ꯑꯣ
ꯎꯝ ꯗꯤꯄ꯭ꯂꯣꯃꯥ ꯗꯤꯄ꯭ꯂꯣꯃꯥꯒꯤꯅꯦ ꯊ꯭ꯔꯤ ꯏꯔꯁꯀꯤꯗꯣ
ꯑꯣ ꯑꯣ
ꯑꯗꯨ ꯇꯦꯟ ꯂꯣꯏꯔꯒ ꯑꯗꯨꯝ ꯇꯥꯝꯕ ꯌꯥꯏꯅꯤ ꯎꯝ ꯑꯗꯨ ꯇꯧꯔꯒ ꯑꯗꯨꯝ ꯕꯤ ꯇꯦꯛ ꯇꯧꯕ ꯂꯣꯏꯔꯒ
ꯎꯝ ꯎ
ꯑꯗꯨꯁꯨ ꯌꯥꯕꯅꯤ
ꯎꯝ
ꯅꯪꯒꯤ ꯀꯣꯂꯦꯖꯀꯤ ꯋꯥꯔꯤ ꯂꯦꯞꯄꯤꯌꯣꯅꯦ
ꯑꯧ ꯑꯩꯅ ꯀꯣꯂꯦꯖꯁ ꯀꯥꯕꯤꯗꯤ ꯑꯥ ꯗꯤꯜ ꯗꯤꯂꯤ ꯌꯨꯅꯤꯚꯔꯁꯤꯇꯤ ꯖꯥꯀꯤꯌꯨꯁꯟ ꯍꯥꯏꯕꯅꯦ ꯑꯗꯨꯗ ꯀꯌ‌ꯦ ꯑꯩꯅ ꯀꯥꯕ ꯃꯇꯝꯗ ꯑꯩꯈꯣꯏꯅ ꯅꯣꯔꯠꯇ ꯂꯩꯕ ꯗꯦꯜꯂꯤ ꯀꯣ ꯅꫭꯔꯠꯗ ꯂꯩꯔꯒ ꯑꯩꯒꯤ ꯑꯌꯥꯝꯕꯁꯦꯁꯤ ꯑꯁꯤꯁ ꯇꯦꯟ ꯄ꯭ꯔꯣꯐꯦꯁꯔ ꯑꯣꯏꯕ ꯀꯣꯂꯦꯖ ꯑꯃꯗ ꯃꯥꯒꯤ ꯀꯣꯂꯦꯖꯇꯗꯤ ꯑꯩ ꯇꯝꯗꯦ ꯑꯗꯨ ꯑꯩꯅ ꯀꯣꯂꯦꯖ ꯑꯇꯣꯞꯄꯗ ꯇꯝꯃꯦ ꯃꯅꯥ ꯀꯣꯂꯦꯖ ꯑꯇꯣꯞꯄꯗ ꯇꯝꯃꯦ ꯑꯗꯨ ꯑꯩꯈꯣꯏꯅꯤ ꯉꯛꯇ ꯂꯩꯃꯤꯟꯅꯕ
ꯑꯣ
ꯂꯩ ꯂꯩꯔꯒ ꯃꯥꯁꯦ ꯂꯨꯍꯣꯡꯈ꯭ꯔꯦ ꯎꯝ ꯑꯗꯨꯝ ꯑꯩ ꯒ꯭ꯔꯦꯖꯨꯑꯦꯁꯟ ꯅꯪ ꯍꯧꯖꯤꯛ ꯅꯪꯒꯨꯝꯕ ꯃꯇꯝꯗ ꯒ꯭ꯔꯦꯖꯨꯌꯦꯁꯟ ꯑꯩꯅ ꯐꯣꯔꯠ ꯁꯦꯃꯤꯁꯇꯔ ꯂꯣꯏꯔꯒ ꯐꯤꯞ ꯁꯦꯃꯦꯁꯇꯔ ꯀꯥꯑꯒꯦ ꯇꯧꯕ ꯃꯇꯝꯗ ꯂꯨꯍꯣꯡꯕ ꯃꯥꯗꯣ ꯂꯨꯍꫭꯡꯈꯔꯒ ꯃꯥꯒꯤ ꯅꯨꯄꯤꯁꯨ ꯂꯥꯛꯑꯦ
ꯑꯦ
ꯑꯗꯨꯒ ꯑꯩꯈꯣꯏ ꯂꯣꯏꯅꯃꯛ ꯑꯗꯨꯝ ꯂꯩꯕꯅꯤ ꯂꯩ ꯂꯩꯔꯒ ꯑꯥ ꯑꯩꯁꯦ ꯒ꯭ꯔꯦꯖꯨꯦꯁꯟ ꯇꯧꯈ꯭ꯔꯦ ꯑꯗꯨꯒ ꯃꯣꯏꯁꯨ ꯑꯁꯤ ꯃꯅꯤꯄꯨꯔ ꯌꯨꯅꯤꯚꯔꯁꯤꯇꯤꯗ ꯊꯕꯛ ꯐꯪꯕꯒꯤ ꯑꯃꯨꯛꯀ ꯆꯠꯈ꯭ꯔꯕꯀꯣ
ꯑꯣ
ꯍꯧꯖꯤꯛ ꯑꯩꯅ ꯂꯩꯔꯤꯁꯦ ꯑꯗꯨꯗꯤ ꯑꯌꯥꯝꯕꯒꯤ ꯀꫭꯠ ꯀꫭꯇꯔ ꯂꯩꯔꯤꯁꯦ ꯃꯥ ꯃꯥꯒꯤ ꯀꫭꯇꯔꯅꯤ
ꯑꯣ ꯑꯣ ꯑꯣ ꯑꯦꯝ ꯌꯨꯗꯀꯣ ꯑꯣ ꯐꯩꯌ‌ꯦ
ꯑ‌ꯦꯝ ꯌꯨ꯭ꯗ ꯍꯥꯏꯕꯗꯤ ꯃꯅꯤꯄꯨꯔ ꯌꯨꯅꯤꯚꯔꯁꯤꯇꯤꯗ ꯃꯥꯒꯤ ꯄꯣꯁꯇꯤꯡꯗꯤ ꯑꯥ ꯇꯃꯦꯡꯂꯣꯡꯗ ꯇꯥꯕꯅꯤ
ꯑꯣ
ꯑꯗꯨꯒ ꯃꯥ ꯇꯃ‌ꯦꯡ ꯂꫭꯝꯗ ꯇꯥꯗꯔꯤꯉꯩꯗ ꯑꯁꯤꯗ ꯀ꯭ꯋꯥꯇꯥꯔ ꯂꯩꯕꯀꯣ ꯑꯗꯣ ꯑꯁꯤ ꯀꯣꯇꯔ ꯑꯩꯈꯣꯏꯅ ꯍꯧꯖꯤꯛꯁꯨ ꯑꯗꯨꯝ ꯂꯩꯔꯤꯕ ꯃꯥꯗꯤ ꯇꯃꯦꯡꯂꯣꯡꯗ ꯂꯩꯌꯦ
ꯅꯪꯒꯨꯝꯕꯅꯤ
ꯎꯝ ꯅꯪ
ꯀꯩꯏꯕ
ꯅꯪꯅ ꯆꯥꯛ ꯊꯣꯡꯒꯦꯔꯥ
ꯑꯁ ꯑꯩꯅ ꯊꯣꯡꯡꯂꯔꯣꯏꯗ ꯀꯗꯥꯏꯗꯒꯤ
ꯀꯅꯥꯅ ꯊꯣꯡꯅꯤ
ꯑꯩꯒꯤ ꯏꯅꯦ
ꯑꫭ ꯅꯪꯒꯤ ꯑꯪꯀꯜꯒꯤ ꯅꯨꯄꯤꯔꯥ
ꯍꯣꯏ
ꯎꯝ ꯌꯥꯝ ꯐꯩꯅꯦ
ꯎꯝ ꯃꯥꯁꯨ ꯇꯃꯦꯡꯂꯣꯡ ꯁꯥꯏꯗꯅꯤ ꯑꯩ ꯃꯥꯁꯨ ꯎꯝ ꯅꯪꯒꯤ ꯈꯨꯟ ꯁꯥꯏꯗꯅꯤꯗ
ꯑꯣ ꯑꯣ
ꯇꯨꯒꯨꯝꯕꯅꯤꯗ
ꯎꯝ ꯎꯝ